ꯇꯥꯕꯣ
ꯑꯩꯩ ꯇꯥꯛꯌꯦ
ꯍꯜꯂꯣ ꯑꯣ
ꯍꯜꯂꯣ
ꯇꯥꯏꯌꯦ ꯇꯥꯏꯌꯦ
ꯍꯣ
ꯀꯩꯇꯧꯔꯒ ꯂꯩꯒꯦ
ꯑꯩꯁ ꯁꯨꯝ ꯐꯝꯔꯒ ꯂꯩꯑ‌ꯦ
ꯎꯝ ꯍꯧꯒꯠꯄ ꯀꯨꯏꯔꯕ꯭ꯔꯣ ꯍꯧꯋꯥꯠꯄ ꯀꯨꯏꯔꯕ꯭ꯔꯣ
ꯀꯨꯏꯗ꯭ꯔꯦꯕ
ꯍꯣꯏ ꯍꯣꯏ
ꯆꯔꯦꯅ
ꯆꯥꯛ ꯆꯥꯗ꯭ꯔꯤ ꯅꯪꯗꯤ
ꯀ꯭ꯔꯤ ꯇꯧꯔꯒ ꯂꯩꯕ꯭ꯔꯣ
ꯑꯩꯁꯨ ꯐꯝꯃꯒꯂꯦ ꯅꯪꯗꯤ ꯆꯥꯛ ꯆꯥꯔꯕ꯭ꯔꯣ
ꯁꯔꯦ ꯍꯌꯦ ꯍꯥꯏ
ꯎꯝ ꯌꯥꯝ ꯉꯜꯂꯦꯅ
ꯍꯣꯏꯅꯦ ꯎꯀꯟꯕ ꯃꯇꯝꯗ ꯏꯃꯥꯅ ꯆꯥꯛ ꯊꯣꯡꯕ ꯂꯣꯏꯒꯤꯕꯒꯤ ꯑꯗꯨꯝ ꯀꯧꯔꯛꯄ ꯑꯗꯨ ꯅꯠꯇ꯭ꯔ‌ꯦꯗꯤ ꯍꯧꯖꯤꯛꯁꯨ ꯇꯨꯝꯃꯨꯔꯒ ꯂꯩꯒꯅꯤꯍꯦ
ꯑꯣ ꯑꯗꯣ ꯀꯣꯂꯦꯠ ꯆꯠꯀꯗ꯭ꯔꯣ ꯀꯣꯂꯦꯖ
ꯆꯠꯂꯣꯏꯗ ꯉꯁꯤꯗꯤ ꯅꯣꯡ ꯇꯥꯗ꯭ꯔꯣ ꯅꯣ ꯅꯣꯏꯉꯣꯟꯗꯗꯤ
ꯑꯩꯈꯣꯏ ꯁꯣꯝ ꯁꯨꯋꯥꯏꯗ ꯅꯨꯡꯁꯥ ꯊꯣꯛꯑꯦ ꯅꯣꯡ ꯇꯥꯗꯦ
ꯑꯁ
ꯅꯈꯣꯏ ꯃꯐꯝ ꯅꯨꯡ ꯇꯥꯕ꯭ꯔꯣ
ꯑꯌꯨꯛꯇꯅ ꯅꯜ ꯇꯨꯝ ꯇꯥꯔꯒꯂꯤ ꯍꯧꯖꯤꯛꯁꯨ ꯀꯟꯅ ꯇꯥꯔꯒꯥꯟꯂ ꯑꯩꯗ
ꯎꯝ ꯑꯩꯈꯣꯏꯗꯤ ꯁꯨꯇꯥ ꯇꯥꯗꯦ ꯉꯔꯥꯡꯗꯣ ꯈꯤꯇꯪ ꯇꯥꯏ ꯑꯗꯨꯒ ꯇꯣꯛꯈ꯭ꯔꯦ ꯑꯗꯣ ꯉꯁꯤꯗꯤ ꯇꯥꯗ꯭ꯥꯔꯤ
ꯄ꯭ꯔꯦꯁ ꯀꯔꯤꯕ꯭ꯔꯥꯅ
ꯀꯣꯂꯦꯖ ꯀꯔꯤ ꯅꯪꯒꯤ ꯁꯦꯃꯦꯁꯇꯔ ꯀꯌꯥ ꯀꯌꯥꯅꯣ
ꯑꯩꯗꯤ ꯊꯥꯔ ꯑꯣꯏꯅꯤ
ꯊꯥꯔꯠ ꯑꯣ ꯑꯗꯨ ꯑꯣꯏꯔꯗꯤ ꯅꯪ ꯑꯩꯅ ꯁꯦꯀꯦꯟ
ꯅꯪꯅ ꯁꯦꯀꯦꯟ
ꯍꯣꯏ
ꯅꯪꯁꯤ ꯉꯁꯤ ꯆꯠꯀꯅꯤ ꯑꯗꯨꯝ ꯆꯠꯅꯤꯡꯗ ꯑꯗꯨꯝ ꯍꯣꯏ ꯑꯗꯨꯝ ꯀ꯭ꯂꯥꯁ ꯆꯠꯂꯦ
ꯀꯣꯂꯦꯖ ꯀꯗꯥꯏꯗ ꯇꯝꯃ
ꯑꯩ ꯀꯣꯂꯦꯖ ꯇꯝꯗꯕꯤꯗ ꯑꯥ ꯀꯔꯤꯅꯣ ꯆꯠꯄ ꯂꯥꯏꯡ ꯑꯃꯗ ꯆꯠꯄ
ꯑꯥ ꯀꯣꯂꯦꯖ ꯄꯣꯟꯅꯤꯡꯔ ꯅꯪ ꯀꯣꯂꯦꯖ ꯀꯥꯕꯁꯦ
ꯍꯣꯏ ꯀꯣꯔꯦꯁꯄꯣꯟꯗꯤꯡꯁꯨ ꯊꯝꯗꯦ ꯑꯩ ꯀꯣꯂꯦꯖ ꯀ ꯀꯥꯁꯤꯔꯕ ꯈꯟꯕꯅꯦ ꯑꯗꯨꯁꯨ ꯑꯩꯈ‌ꯣꯏ ꯕꯥꯃ‌ꯣ ꯀꯣꯂꯦꯖ ꯇꯝꯗꯕꯤꯗ ꯅꯪꯅ ꯎꯝ ꯇꯝꯕ ꯂꯥꯏꯟꯗꯣ ꯐꯖꯟ ꯆꯠꯂꯣ ꯀꯔꯤ ꯀꯥ ꯍꯥꯏꯕ ꯑꯗꯨꯒꯤ ꯑꯩꯁꯨ ꯀꯣꯔꯦꯁꯄꯣꯟꯗꯤꯡ ꯊꯝꯗ ꯊꯝꯗ꯭ꯔꯦ ꯇꯥꯎ ꯇꯣꯛꯑꯦ
ꯑꯣ ꯑꯗꯨ ꯀꯔꯤꯒꯤ ꯊꯕꯛ ꯇꯧꯕꯔ꯭ ꯅ ꯀꯣꯂꯦꯖ ꯆꯠꯇꯕ ꯃꯇꯝꯗ
ꯑꯣ ꯑꯣ ꯇꯤ ꯇꯥꯝꯕ ꯑꯩꯅ
ꯑꯣ ꯇꯤ ꯍꯥꯏꯗꯤ ꯑꯥ ꯅꯔꯁ ꯔꯥ
ꯑꯣ ꯅꯠꯇꯦ ꯑꯣꯄꯔꯦꯁꯟ ꯊꯦꯇꯔ ꯇꯝꯕ ꯑꯩꯅ
ꯑꯣ ꯑꯗꯨ ꯌꯥꯝ ꯅꯨꯉꯥꯏꯅ
ꯍꯦ ꯅꯨꯡꯉꯥꯏꯇꯦ ꯀꯔꯤ ꯅꯨꯡꯉꯥꯏꯗꯣꯏꯅꯣ ꯁꯤ ꯇꯥꯝꯃꯒ ꯑꯩꯗꯣ ꯀꯣꯂꯦꯖ ꯀꯥꯕꯗꯣ ꯑꯃꯨꯛꯀ ꯇꯥꯟꯕ ꯑꯗꯨꯏ ꯍꯥꯏꯗꯤ ꯆꯍꯤ ꯌꯥꯝ ꯂꯩꯕꯒꯤꯀꯣ
ꯃꯥꯅꯦ ꯑꯗꯨ ꯍꯧꯗꯤ ꯍꯧꯔꯦꯒꯣ
ꯅꯪ ꯑꯥ ꯍꯧꯔꯦ ꯑꯩ
ꯆꯍꯤ ꯑꯅꯤ ꯈꯛꯇ ꯂꯦꯐ ꯑꯣꯏꯈ꯭ꯔꯦꯅꯦ ꯑꯗꯨꯗꯤ
ꯍꯣꯏ ꯆꯅꯤ ꯑꯅꯤ ꯑꯣ ꯅꯪ ꯚꯦꯀꯦꯁꯟ ꯐꯪꯕꯒꯤꯔ ꯁꯨꯇꯤ ꯐꯪꯕꯒꯤꯔꯥ ꯅꯪ
ꯉꯥꯁꯤꯔꯥ
ꯍꯣꯏ ꯑꯗꯨꯝ ꯀꯣꯂꯦꯖꯀꯤ ꯁꯨꯇꯤ ꯐꯪꯕ꯭ꯔꯅꯪ
ꯃꯔꯛ ꯃꯔꯛ ꯑ ꯍꯧꯖꯤꯛ ꯉꯁꯤꯗꯤ ꯑꯑ ꯁꯨ ꯁꯨꯇꯤ ꯄꯤꯗꯦꯕ ꯑꯗꯨ ꯑꯩꯅ ꯆꯠꯇꯕꯒꯤ ꯋꯥꯅꯦꯕ ꯕ‌ꯦꯀꯁꯟꯗꯤ ꯑ ꯑꯔꯗꯤ ꯐꯪꯗꯤ ꯐꯪꯅꯤ
ꯎꯝ ꯑꯩꯈꯣꯏꯅ ꯚꯦꯀꯦꯁꯟ ꯂꯩꯇꯦꯗ ꯁꯝꯃꯔ ꯚꯦꯀꯦꯁꯟꯁꯨ ꯄꯤꯗꯦ ꯑꯩꯈꯣꯏꯗꯤ ꯑꯗꯨꯒ ꯗꯤꯁꯦꯝꯕꯔꯗꯁꯨ ꯇ꯭ꯋꯦꯟꯇꯤ ꯐꯣꯔꯒꯨꯝꯗꯁꯨ ꯁꯨꯇꯤ ꯕꯤꯌꯦ
ꯑꯁ
ꯌꯥꯝ ꯊꯦꯡ ꯊꯦꯡ ꯄꯤꯕꯅꯦ ꯀꯔꯤ ꯏꯟꯁꯥꯡ ꯆꯥꯒꯦ
ꯀꯣꯕꯤ ꯑꯗꯨꯒ ꯑꯥ ꯉꯥ ꯑꯀꯡꯕꯗꯣ
ꯎꯝ ꯎꯝ
ꯑꯗꯨ ꯍꯥꯞꯂꯒ ꯑꯗꯨꯝ ꯆꯥꯏ
ꯎꯝ ꯍꯥꯎꯅꯤꯅ
ꯆꯥꯛ ꯊꯣꯡꯗ꯭ꯔꯤꯕ꯭ꯔꯣ
ꯆꯥꯛ ꯊꯣꯡꯕ ꯂꯣꯏ ꯑꯩ ꯍꯣꯁꯇꯦꯜꯗ ꯂꯩꯕ ꯑꯗꯨꯏ ꯃꯈꯣꯏ ꯊꯣꯡꯕ ꯂꯣꯏꯗ꯭ꯔꯤ
ꯑꯣ ꯅꯣꯏ ꯍꯣꯁꯇꯦꯜꯗ ꯀꯅꯥ ꯀꯅꯥ ꯂꯩꯕ꯭ꯔꯣ ꯑꯗꯨ ꯃꯤ ꯌꯥꯝ꯭ꯕꯔꯣꯅꯦ
ꯑꯥꯎ ꯑꯗꯨꯝ ꯃꯤ ꯌꯥꯝꯃꯦ
ꯎ ꯔꯨꯝꯃꯦꯠ ꯔꯨꯝꯃꯦꯠ ꯑꯗꯨꯗꯤ ꯃꯤ ꯀꯌꯥ ꯆꯨꯕꯥ
ꯃꯤ ꯃꯔꯤ ꯃꯔꯤ ꯂꯩꯕ ꯃꯤ ꯃꯔꯤ ꯂꯩꯕꯁꯨ ꯂꯩꯑ ꯃꯉꯥ ꯂꯩꯕꯁꯨ ꯂꯩꯑꯦ
ꯑꯩꯈꯣꯏꯅ ꯍꯣꯏ ꯅꯨꯄꯤ ꯈꯛꯇ ꯅꯨꯄꯥꯒꯤꯁꯨ ꯂꯩ ꯑꯗꯨ ꯑꯣꯏꯔꯁꯨ ꯅꯨꯄꯤꯒ ꯅꯨꯄꯥ ꯄꯨꯟꯗ‌ꯦ ꯃꯈꯣꯏꯅ ꯑꯇꯣꯞꯄ ꯖꯒꯥꯗ ꯂꯩꯕ ꯑꯩꯈꯣꯏꯅꯤꯗꯨ ꯑꯗꯨꯝ ꯂꯥꯞ ꯂꯥꯞꯇꯤ ꯂꯥꯞꯇꯦꯕ ꯑꯗꯨ ꯑꯣꯏꯔꯁꯨ ꯈꯤꯇꯪ ꯗꯤꯁꯇꯦꯟꯁ ꯂꯩꯕꯗꯣ
ꯑꯣ ꯑꯗꯨꯗꯤ ꯑꯩ ꯈꯪꯕꯒꯨꯝ ꯇꯧꯋꯦꯀꯣ ꯑꯩꯁꯨ ꯉꯔꯥꯡ ꯑ ꯍꯣꯁꯇꯦꯜꯗ ꯂꯩꯅꯤ ꯍꯥꯏꯅ ꯑꯦꯠꯃꯤꯁꯟ ꯇꯧꯔꯒꯥ ꯂꯥꯛꯄꯅꯤ ꯑꯗꯨ ꯏꯁꯔꯅ ꯑ ꯄꯣꯠ ꯂꯣꯛꯞ ꯄꯨꯔꯒ ꯂꯥꯛꯑꯣ ꯑꯗꯨ ꯑꯗꯨꯃꯥꯏꯅ ꯍꯥꯏꯕꯒꯤ ꯑꯩ ꯑꯃꯨꯛꯀ ꯍꯟꯈ꯭ꯔꯕ ꯑꯩ
ꯀꯔꯤ ꯀꯔꯤ ꯍꯣꯜ ꯍꯥꯏꯕꯗꯤ ꯀꯣꯂꯦꯖꯀꯤꯔꯣ ꯀꯣꯂꯦꯖꯀꯤ ꯍꯣꯁꯇꯦꯜ
ꯅꯗ‌ꯦ ꯀꯣꯂꯦꯖꯀꯤ ꯅꯠꯇꯦ ꯑꯩ ꯗ꯭ꯔꯥꯏꯕꯦꯜꯒꯤꯅꯤ
ꯑꯣ ꯑꯩꯈꯣꯏꯒꯤꯗꯤ ꯑꯗꯨꯃꯥꯏꯅ ꯅꯠꯇꯦ ꯑꯩꯈꯣꯏꯗꯤ ꯇꯝꯕ ꯈꯛꯇꯒꯤ ꯍꯣꯁꯇꯦꯜꯅꯦ
ꯑꯣ
ꯑꯇꯩ ꯑꯇꯩ ꯊꯝꯗꯦ ꯇꯝꯕ
ꯑꯩꯈꯣꯏꯁꯨ ꯑ ꯀꯣꯂꯦꯖ ꯀꯥꯕ ꯃꯤ ꯑꯗꯨꯒ ꯎꯝ ꯀ꯭ꯂꯥꯁ ꯏꯂꯕꯦꯟ ꯇꯨꯌꯦꯜꯞꯀ ꯃꯤꯈꯠꯇꯅꯤ ꯑꯗꯨ ꯑꯇꯣꯞꯄ ꯃꯤꯕꯨꯗꯤ ꯍꯥꯞꯇꯦꯕ
ꯎꯝ ꯎꯝ
ꯉꯔꯥꯡ ꯑꯩ ꯑ ꯑꯦꯠꯃꯤꯁꯟ ꯇꯧꯅꯤ ꯍꯥꯏꯅ ꯂꯥꯛꯄꯅꯤ ꯑꯗꯨ ꯇꯧꯔꯒ ꯑꯩ ꯔꯨꯝ ꯊꯤꯒꯦ ꯔꯨꯝ ꯌꯦꯡꯒꯦ ꯍꯥꯏꯅ ꯂꯥꯛꯄꯅꯦꯕ ꯑꯗꯨ ꯁꯔꯅ ꯄꯣꯠ ꯄꯨꯔꯛꯇ꯭ꯔꯗꯤ ꯅꯪ ꯌꯦꯡꯗꯁꯨ ꯃꯤ ꯐꯥꯔꯁ ꯀꯝ ꯐꯥꯔꯁꯇ ꯑꯣꯏꯕꯅꯤꯅ ꯑꯣꯄꯜ ꯂꯩꯇꯦ ꯑꯗꯨ ꯄꯣꯠ ꯆꯩꯗꯨ ꯄꯨꯔꯒ ꯂꯥꯎ ꯍꯥꯏꯌꯦꯕ
ꯑꯣ ꯑꯗꯨ ꯑꯣꯏꯔꯗꯤ ꯅꯪ ꯉꯁꯤ ꯆꯠꯇꯣꯏꯕ
ꯇꯥꯕ꯭ꯔꯣ
ꯅꯪ ꯉꯁꯤ ꯑꯃꯨꯛꯀ ꯍꯣꯁꯇꯦꯜ ꯆꯠꯇꯣꯏꯕ ꯑꯗꯨ ꯑꯣꯏꯔꯗꯤ
ꯍꯣꯏ ꯉꯁꯤ ꯆꯠꯅꯤ ꯍꯥꯏꯅ ꯈꯟꯅꯒ ꯂꯩꯕꯅꯤ ꯑꯗꯨ ꯉꯁꯤꯗꯣ ꯑ ꯉꯔꯥꯡ ꯅꯨꯡꯗꯥꯡꯗꯣ
ꯎꯝ
ꯑꯁꯤ ꯆꯤꯡꯗ ꯑꯩ ꯒꯥꯔꯤ ꯊꯧꯔꯒ ꯆꯠꯄꯅꯤ ꯑꯗꯨꯗ ꯑꯩ ꯑꯁꯤ ꯅꯣꯡ ꯇꯥꯕꯤꯀꯣ ꯂꯝꯕꯤꯁꯦ ꯌꯥꯗꯕ ꯑꯗꯨꯒꯤ ꯂꯝꯕꯤꯒꯤ ꯃꯈꯥꯗ
ꯀꯔꯤꯒꯤꯅꯣ ꯅꯪꯗꯤ ꯍ ꯌꯨꯝꯗ ꯑꯣ ꯌꯨꯝꯗ ꯂꯩꯕ ꯌꯥꯗꯕ꯭ꯔꯣ ꯌꯨꯝꯗ ꯀꯣꯂꯦꯖ ꯆꯠꯄ ꯌꯥꯋꯦ ꯍꯥꯏꯗꯤ ꯍꯣꯁꯇꯦꯜ ꯀꯔꯤ ꯂꯥꯏꯅꯤꯡꯕꯣ
ꯌꯨꯝꯗꯨꯁꯨ ꯌꯥꯏ ꯑꯗꯨ ꯀꯣꯂ‌ꯦꯁ ꯑ ꯍꯣꯁꯇꯦꯜꯗ ꯂꯩꯔꯒ ꯑꯗꯨꯝ ꯅꯦꯝꯕꯁꯨ ꯅꯦꯝꯃꯦꯕ ꯑꯗꯨ ꯍꯣꯇꯦꯜꯗ ꯂꯩꯔꯗꯤꯀꯣ ꯑꯗꯨ ꯊꯕꯥꯛ ꯑ ꯀꯔꯤꯅꯣ
ꯀꯣꯂꯦꯖ ꯆꯠꯇꯕ ꯃꯇꯝꯗꯁꯨ ꯑꯗꯨ ꯀꯣꯆꯤꯡ ꯑꯃ ꯂꯧꯅꯤ ꯍꯥꯏꯅ ꯈꯟꯂꯒ ꯂꯩꯕꯒꯤ ꯍꯣꯁꯇꯦꯗꯜ ꯂꯩ ꯑ
ꯂꯥꯛ
ꯉꯔꯥꯡ ꯅꯨꯡꯗꯥꯡ ꯑꯩ ꯒꯥꯔꯤ ꯊꯧꯔꯒ ꯑꯁꯤ ꯆꯤꯡꯗ ꯆꯠꯄꯒꯤ ꯒꯥꯔꯤꯁꯨ ꯑꯃꯨꯛꯀ ꯂꯨꯊꯣꯛꯄ ꯌꯥꯗꯦ ꯑꯗꯨꯒꯤ ꯕꯦꯔꯥ ꯑꯣꯏꯔꯒ ꯂꯩꯌꯦꯗ ꯍꯧꯖꯤꯛꯀꯤ
ꯑꯣ ꯄꯥꯟ ꯄꯥꯟꯅꯕ ꯂꯩꯕ꯭ꯔꯥ
ꯍꯣꯏꯅꯦ ꯃꯈꯥꯗ ꯇꯥꯕꯤꯌꯣ ꯑꯗꯨꯝ
ꯇꯥꯈ꯭ꯔꯦ
ꯍꯣꯏ ꯇꯥꯗꯤ ꯍꯥꯏꯕꯗꯤ ꯑꯗꯨ ꯂꯝꯕꯤꯁꯦ ꯌꯥꯗꯕꯤꯀꯣ ꯁ꯭ꯂꯥꯏꯠ ꯈꯛꯇ ꯆꯠꯂꯒꯀꯣ
ꯎꯝ
ꯑꯗꯨꯗꯨ ꯊꯣꯛꯄ ꯌꯥꯗꯦ ꯑꯗꯨ ꯉꯁꯤ ꯑꯌꯨꯗꯨ ꯊꯣꯛꯀꯅꯤ ꯍꯥꯏꯅ ꯈꯜꯂꯒ ꯂꯩ ꯑꯗꯨ ꯅꯣꯡ ꯇꯥꯕꯤꯌꯦ ꯊꯕꯛꯁꯨ ꯇꯧꯕ ꯌꯥꯗꯦ ꯑꯗꯨꯕꯨꯁ ꯎ
ꯅꯈꯣꯏ ꯌꯥꯝ ꯀꯟꯅ ꯆꯨꯕꯅꯦꯅꯣ
ꯑꯍꯤꯡꯗꯗꯤ ꯈꯪꯗꯦ ꯑꯗꯨ ꯑꯌꯨꯛꯛꯇꯗꯤ ꯀꯟꯅꯗꯤ ꯁꯨꯗꯤ ꯁꯨꯗꯦ ꯑꯗꯨ ꯊꯕꯛꯗꯤ ꯇꯧꯕ ꯌꯥꯗꯕ
ꯍꯣꯏꯗꯤ ꯁꯆꯨ ꯆꯨꯗꯩ ꯉꯔꯥꯡꯗꯣ ꯈꯤꯇꯪ ꯆꯨꯔꯝꯃꯦ ꯑꯗꯨꯒ ꯇꯣꯛꯈ꯭ꯔꯦ
ꯎꯝ ꯅꯪ ꯉꯔꯥꯡ ꯑꯍꯤꯡꯒꯤ ꯐꯨꯠꯕꯣꯜ ꯃꯦꯠꯆ ꯌꯦꯡꯕ꯭ꯔꯥꯐꯤꯛ ꯍꯧꯔꯛꯈꯒꯦ
ꯑꯩ ꯌꯦꯡꯗ꯭ꯔꯦ ꯑꯩ ꯀꯔꯤꯅꯣ ꯅꯦꯃꯥꯔ ꯁꯤꯕꯗꯒꯤ ꯑꯩ ꯌꯦꯡꯗ꯭ꯔꯦ
ꯃꯥꯔꯒꯤ ꯐꯦꯟꯁꯅꯤꯗ ꯅꯥꯡꯁꯨ
ꯍꯣꯏ ꯑꯩ ꯀꯩꯅꯣ ꯃꯦꯟꯟꯃꯥꯔ ꯁꯤꯕꯗꯤ ꯐꯤꯐꯥ ꯋꯥꯔꯜ ꯀꯥꯞ ꯌꯦꯡꯗ꯭ꯔꯦ ꯃ꯭ꯦꯟꯃꯥꯔ ꯁꯤꯕ ꯅꯨꯃꯤꯠꯇꯒꯤ ꯑꯩ ꯐꯤꯐꯥ ꯋꯥꯔꯜ ꯀꯞꯇꯦ ꯑꯗꯨ ꯅꯨꯃꯤꯠꯇꯒꯤ ꯂꯣꯏꯔꯦ
ꯏꯁ ꯅ ꯃꯔꯨ ꯀꯟꯅ ꯁꯞꯄꯣꯔꯠ ꯇꯧꯕ ꯃꯥꯜꯂꯤꯦꯅꯦ ꯅꯪꯒꯤ
ꯀꯟꯅ ꯁꯞꯄꯣꯔꯠ ꯇꯧꯋꯦ ꯀꯟꯅ ꯁꯞꯄꯣꯔꯠ ꯇꯧꯗ ꯑꯣꯏꯔꯁꯨ ꯌꯥꯝ ꯅꯨꯡꯉꯥꯏꯗꯦ ꯑꯗꯨ ꯅꯨꯃꯤꯠꯇꯣ ꯅꯪꯗꯤ ꯀꯅꯥ ꯁꯨꯄꯣꯔꯠ ꯇꯧꯋꯦ ꯍ ꯍꯧꯖꯤꯛ ꯍꯧꯖꯤꯛꯀꯤ
ꯅ ꯅꯪꯒꯤ ꯐꯦꯟ ꯅꯪꯒꯤ ꯅꯤꯃꯥꯔ ꯍꯄ ꯃꯤꯗꯣꯄꯦꯟꯒꯅꯦꯕ ꯑꯗꯨꯗꯣ ꯑꯩ ꯏꯁꯄꯦꯟ ꯁꯞꯄꯣꯔꯠ ꯇꯧꯒꯅꯤ
ꯅꯣꯡ ꯅꯣꯡ ꯅꯦꯃꯥꯔ ꯅꯦꯃꯥꯔ ꯁꯛ ꯍꯥꯏꯞꯄꯗꯣ ꯅꯣꯔꯠꯋꯦꯒꯅꯦ
ꯅꯣꯔꯋꯦ ꯑꯥꯎ ꯑꯣ ꯍꯣꯏꯅꯦ ꯍꯣꯏꯅꯦ ꯍꯣꯏꯅꯦ ꯆꯨꯝꯃꯦ
ꯑꯗꯨꯒ ꯑꯩꯗꯣ ꯍꯜꯍꯦꯟꯕꯁꯨ ꯑꯗꯨꯝ ꯄꯥꯝꯃꯦ ꯑꯗꯨ ꯑꯣꯏꯔꯁꯨ ꯅꯦꯃꯥꯔꯕꯨ ꯀꯩꯅꯣ ꯍꯣꯏ ꯇꯦꯝ ꯄꯣꯞ ꯄꯕꯒꯤ ꯑꯩ ꯌꯥꯝ ꯁꯥꯎꯈ꯭ꯔꯦ ꯃꯈꯣꯏꯒꯤ ꯇꯤꯝꯗ ꯑꯗꯨꯒ ꯍꯧꯖꯤꯛꯇꯤ ꯐ꯭ꯔꯥꯟꯁꯀ ꯁ꯭ꯄꯦꯟꯕꯨ ꯑꯗꯨꯝ ꯁꯞꯄꯣꯔꯠ ꯇꯧꯋꯦꯗ ꯍꯜ ꯀꯞ ꯉꯝꯍꯟꯅꯤꯡꯉ ꯑꯥꯔꯖꯦꯟꯇꯤꯅꯥꯗꯨ ꯉꯝꯍꯟꯅꯤꯡꯗꯦ
ꯇꯧꯣ ꯍꯥꯏꯃꯟꯕꯤꯒꯤꯔꯥ
ꯈꯪ ꯑꯗꯨꯝ ꯍꯥꯏꯕꯗꯤ ꯂꯣꯏꯅꯃꯛ ꯄꯣꯛꯑꯗꯤ ꯍꯥꯏꯗꯤ ꯅꯦꯃꯥꯔꯁꯨ ꯄꯣꯔꯦ ꯗꯦꯟ ꯔꯣꯅꯥꯜꯗꯣꯁꯨ ꯄꯣꯔꯔꯦ ꯑꯗꯨꯒ ꯁꯤ ꯃꯦꯁꯤꯁꯨ ꯃꯈꯣꯏ ꯑꯍꯨꯝꯃꯛ ꯂꯣꯏꯅꯃꯛ ꯄꯣꯗꯤ ꯐꯗ꯭ꯔꯣ ꯑꯗꯨꯒꯤ ꯋꯥꯈꯟꯗꯨꯅꯤꯗ
ꯑꯁ ꯃꯤꯁꯤꯕꯨꯗꯤ ꯍꯥꯏꯗꯤ ꯀꯟꯅ ꯁꯞꯄꯣꯔꯠ ꯇꯧꯋꯤꯗ ꯑꯗꯨ ꯗꯤꯁ ꯌꯌꯥꯔꯒꯤ ꯋꯥꯔꯜ ꯇꯨꯗꯦ ꯃꯤꯁꯤꯕꯨꯗꯤ ꯅꯝꯗꯤ ꯉꯝ ꯍꯟꯅꯤꯡꯗꯦ ꯑꯗꯨꯁꯨ ꯁꯞꯄꯣꯔꯠꯇꯗꯤ ꯇꯧꯋꯤꯗ
ꯎꯝ ꯑꯩꯁꯨ ꯉꯝꯍꯟꯅꯤꯡꯗꯦ ꯐꯤ ꯐꯕꯀ ꯃꯈꯣꯏꯕꯨ ꯍꯥꯏꯗꯤ ꯀꯔꯤꯒꯦ
ꯔꯣꯅꯦꯜꯗꯣꯕꯨꯗꯤ ꯀꯩꯅꯣ ꯃꯥꯒꯤ ꯏꯒꯣ ꯑꯃ ꯑꯗꯨ ꯂꯩ ꯑꯗꯨꯒꯨꯝꯕ ꯂꯩꯌꯦ ꯍꯥꯏꯅ ꯑꯩꯗꯤ ꯈꯜꯂꯒ ꯂꯩꯕꯀꯣ ꯃꯅ ꯆꯠꯄ ꯏꯁꯇꯥꯥꯗꯨ ꯑꯗꯨꯝ ꯀꯟꯐꯤꯗꯦꯟ ꯑꯣꯚꯔ ꯀꯟꯐꯤꯗꯦꯟ ꯑꯣꯏꯕ ꯌꯥꯏ ꯍꯥꯏꯗꯤ ꯃꯥꯕꯨꯗꯤ ꯎꯅꯤꯡꯗꯅ ꯑꯗꯨ ꯁꯞꯄꯣꯔꯠꯁꯨ ꯇꯧꯗꯦ
ꯍꯥꯏꯗꯤ ꯅꯦꯃꯥꯔꯕꯨ ꯁꯞꯄꯣꯔꯠ ꯇꯧꯞꯅ ꯃꯦꯁꯤꯕꯨꯁꯨ ꯄꯥꯝꯗꯦ ꯍꯥꯏꯕꯁꯨ ꯂꯩꯇꯦ ꯔꯣꯅꯥꯜꯗꯣꯁꯨ ꯑꯗꯨ ꯑꯗꯨꯝ ꯂꯣꯏꯅꯃꯛ ꯄꯥꯝꯃꯦꯗ ꯑꯣꯏꯁꯨ ꯅꯦꯃꯥꯔ ꯅꯦꯃꯥꯔꯗꯤ ꯑꯗꯨꯝ ꯄꯥꯝꯒ ꯂꯩꯅ ꯃꯥꯨꯗꯤ ꯑꯗꯨꯝ ꯄꯥꯝꯃꯦꯅ ꯃꯥꯕꯨꯗꯤ
ꯀꯩꯒꯤ ꯏꯃꯥꯕꯨ ꯄꯥꯝꯕ꯭ꯔꯣꯅꯦ ꯑ ꯃꯥ ꯍꯥꯏꯕꯤꯔꯣꯅꯦ
ꯏꯁ ꯃꯥ ꯍꯩꯇ꯭ꯔꯣ
ꯌꯦ ꯃꯥꯎꯔꯣ ꯀꯔꯤ ꯁꯞ ꯇꯧꯔꯅꯦ ꯑꯦꯁ ꯃꯤꯁꯤꯅ ꯍꯥꯏ ꯍꯥꯏꯕꯗꯤ ꯍꯥꯏꯗꯤ ꯍꯥꯏꯌꯦꯦꯅ ꯍꯥꯏꯅꯦ ꯃꯦꯆꯅ ꯍꯥꯏ ꯃꯤ ꯎꯠꯄꯠꯇ ꯑꯣꯏꯗꯤ ꯃꯤꯁꯤꯅ ꯇꯥꯅꯤꯅꯦ ꯃꯤꯁꯤꯅ ꯎꯠꯅꯤꯅꯦ
ꯅꯪ ꯅꯪ ꯃꯦꯁꯤꯁꯨ ꯁꯞꯄꯣꯔꯠ ꯇꯧꯕꯅꯤꯅ ꯅꯪ ꯅꯪꯒꯤ ꯃꯤꯠꯇꯗꯤ ꯃꯦꯁꯤꯅ ꯍꯥꯏꯒꯦ ꯑꯣꯏꯒꯅꯤ ꯑꯩꯒꯤꯗꯤ ꯅꯦꯃꯥꯟꯅ ꯁꯞꯄꯣꯔꯠ ꯇꯞꯅ ꯅꯦꯃꯥꯟꯔꯅ ꯑꯩꯒꯤꯗꯤ ꯂꯣꯏꯅꯃꯛꯇ ꯂꯣꯏ ꯅꯦꯃꯥꯔꯅꯥꯏ ꯂꯣꯏꯅꯃꯛꯇ ꯍꯩꯌꯦ ꯃꯦꯁꯤꯗꯒꯤ ꯔꯣꯅꯥꯜꯗꯣꯗꯒꯤ ꯍꯩꯌꯦ ꯑꯩꯒꯤꯗꯤ
ꯎꯝ ꯅꯪ ꯐꯨꯕꯣ ꯁꯥꯟꯕ꯭ꯔꯣ ꯑꯗꯣ
ꯍꯦ ꯅꯨꯄꯤ ꯀꯅꯥꯁꯨꯅꯥꯗꯣꯏꯅꯣ ꯑꯩ ꯁꯅꯥꯕꯁꯨ ꯂꯥꯛ ꯑꯗꯨ ꯑꯣꯏꯔꯁꯨ
ꯑꯃꯔ ꯃ
ꯃꯔꯥꯛ ꯃꯔꯥꯛ ꯈꯛꯇꯅꯦ ꯁꯅꯕ ꯀ꯭ꯂꯥꯁ ꯇꯦꯟ ꯂꯩꯕ ꯃꯇꯝꯗ ꯑꯩꯈꯣꯏ ꯍꯣꯁꯇꯦꯜꯒꯤ ꯇꯥꯐ ꯒ꯭ꯔꯥꯎꯟ ꯂꯩꯌꯦꯕꯀꯣ
ꯑꯣ
ꯑꯗꯨꯒꯤ ꯁꯔꯗꯦ ꯈꯨꯗꯤꯡꯒꯤ ꯑꯗꯨꯝ ꯁꯥꯟꯅꯕ ꯆꯠꯂꯦ ꯑꯗꯨ ꯑꯣꯏꯔꯁꯨ ꯍꯧꯖꯤꯛꯇꯤ ꯁꯨꯡꯆꯥ ꯁꯥꯟꯅꯗ꯭ꯔꯦ
ꯀꯣꯆꯤꯡ ꯑꯃꯗꯤ ꯄꯤꯕ꯭ꯔꯥ
ꯀꯣꯆꯤꯡ ꯄꯤꯕ ꯅꯠꯇꯦ ꯑꯩꯈꯣꯏꯒꯤ ꯍꯣꯁꯇꯦꯜ ꯀ꯭ꯂꯥꯁ ꯇꯦꯟ ꯂꯩꯕ ꯃꯇꯝꯗ ꯑꯣ ꯇꯥꯐ ꯒ꯭ꯔꯥꯎꯟ ꯂꯩꯕ ꯑꯩꯈꯣꯏ ꯍꯣꯁꯇꯦꯜꯒꯤ ꯑꯗꯨꯒꯤ ꯁꯦꯇꯔꯗꯦ ꯈꯨꯗꯤꯡ ꯑꯗꯨꯝ ꯆꯠꯂꯦꯕ ꯑꯁꯅꯥꯅꯕ
ꯑꯣ ꯑꯗꯨꯝ ꯄꯪ ꯄꯪ ꯁꯅꯥꯑꯕꯀꯣ
ꯍꯣꯏ ꯑꯗꯨꯝ ꯅꯨꯄꯤ ꯂꯣꯏꯅꯃꯛ ꯁꯥꯟꯅꯌꯦ ꯅꯨꯄꯥ ꯀꯅꯥ ꯁꯥꯟꯅꯗꯣꯏꯅꯣ ꯑꯩ
ꯑꯣ ꯍꯥꯏꯗꯤꯣꯏ ꯅꯣꯏꯕꯨ ꯑꯗꯨꯝ